ꯇꯥꯔꯕ꯫
ꯑ ꯇꯥꯔꯦ꯫
ꯎꯝ ꯑꯗꯨ ꯑꯩ ꯑꯩꯗꯨꯗ ꯑꯩꯈꯣꯏ ꯆꯦꯗ ꯍꯥꯞꯄ ꯌꯥꯗ꯭ꯔꯦꯕ꯫
ꯌꯥꯗ꯭ꯔꯦ ꯑꯗꯨ ꯃꯣꯏꯅ ꯃꯣꯏꯅ ꯀꯩꯅꯣ ꯌꯥꯎꯕꯒꯤ ꯌꯥ ꯗꯤ ꯍꯥꯏꯗ ꯇꯧꯔꯝꯃꯅꯤ꯫
ꯈꯪꯖꯔꯛꯑꯁꯤꯌꯦ ꯑꯗꯨꯕꯨꯗꯤ ꯐꯣꯟ ꯇꯧꯔꯛ ꯌꯥꯏꯗꯅ ꯅꯪꯒꯤꯁꯦ
ꯑꯝ
ꯁꯤꯖꯥꯎꯕꯨꯗꯤ ꯐꯣꯟ ꯇꯧꯔꯛꯄꯗꯣ ꯌꯥꯔꯤꯕꯅꯤꯅ ꯌꯥꯔꯤꯑꯕ ꯑꯩꯈꯣꯏꯒꯤꯗꯤ ꯌꯥꯗ꯭ꯔꯦꯕ ꯄꯨꯦꯕꯥ ꯀꯅꯥ ꯃꯅꯤ ꯌꯥꯗ꯭ꯔꯦꯕ
ꯀꯔꯤ ꯆꯥꯏꯅꯣ ꯅꯪꯕꯣ
ꯎꯟꯕꯤ ꯕꯤꯁꯀꯨꯠ ꯃꯆꯦꯡꯈꯛ ꯆꯥꯕꯅꯦ ꯑꯩꯗ ꯂꯝꯃꯣꯡ ꯆꯠꯂꯒ ꯒꯝꯂꯥ ꯃꯆꯥ ꯑꯄꯤꯛꯄ ꯑꯩꯈꯣꯏꯒꯤ ꯀ꯭ꯂꯦꯒꯤ ꯑꯃ ꯂꯩꯕꯗꯣ ꯈꯪꯕ꯭ꯔꯥ ꯐꯖꯕ ꯃꯆꯨ ꯃꯆꯨꯒ ꯇꯧꯕꯗꯣ ꯑꯥ ꯀ꯭ꯂꯦ ꯀ꯭ꯂꯦ ꯑꯥ ꯑꯗꯨꯒꯨꯝꯕ ꯑꯃꯇꯪ ꯂꯧꯔꯨꯒꯦ ꯇꯧꯅꯤ ꯉꯍꯥꯛꯇꯪ ꯂꯩꯔꯒ
ꯀꯩ ꯊꯥꯗꫭꯏꯕ꯫
ꯑꯩ ꯇꯦꯕꯜꯗ ꯊꯝꯑ ꯊꯝꯃꯒ
ꯑꯣ ꯑꯣ ꯅꯪ ꯍꯥꯏꯁꯦ ꯀꯩꯅꯣ ꯑꯣ ꯑꯗꯨꯃꯥꯏꯅ ꯁꯝ ꯌꯥꯕꯤꯗꯨꯣꯏꯔꯣ꯫ ꯅꯪꯅ ꯇꯧꯔꯤꯁꯦ ꯅꯪ ꯑꯩꯈꯣꯏꯒꯤ ꯑꯥ ꯗꯨꯃꯣꯛꯇ ꯑꯗꯨꯝ ꯂꯣꯏꯗꯣ ꯅꯪ ꯇꯧꯗꯣꯔꯤꯅ꯫ ꯂꯥꯏ ꯄꯥꯗ ꯂꯥꯏꯔꯤꯛꯇꯣ ꯄꯥꯗ꯭ꯔꯦꯗꯅꯅꯃꯤꯁ ꯗꯨꯃꯨꯛ ꯇꯧ ꯕꯤ ꯃꯌꯥꯝꯗꯅ
ꯂꯥꯏꯗꯤ ꯀꯌꯥꯝ ꯂꯩꯔꯦ꯫
ꯉꯥꯏꯇꯦ ꯑꯩꯈꯣꯏ ꯊꯣꯏꯒꯤ ꯂꯣꯏ ꯂꯩꯌꯦ꯫ ꯋꯥ ꯕꯦ ꯇꯧꯔꯝꯑꯅꯤꯅꯦ ꯑꯥ꯫ ꯑꯂꯨꯒꯤꯗꯤ ꯀꯔ ꯋꯥꯅꯤ ꯑꯣꯏꯗꯦ ꯑꯗꫭ ꯇꯜꯂꯤꯁꯦ ꯑꯩꯅ ꯀ꯭ꯂꯥꯁ ꯌꯥꯎꯔꯒ ꯑꯗꯣ ꯑꯉꯥꯡ ꯃꯌꯥꯝ ꯃꯔꯛ ꯇꯧꯔꯒ ꯃꯁꯤꯗ ꯑꯩ ꯀꯣꯛ ꯃꯊꯥ ꯁꯥꯗꯣꯏꯌꯣ꯫
ꯁꯥꯔꯅꯨ ꯁꯥꯅꯨ ꯑꯗꯣ ꯅꯪ ꯁꯨꯝ ꯆꯠꯈ꯭ꯔꯗꯤ ꯅꯨꯡꯉꯥꯏꯔꯛꯀꯅꯤꯍꯦ꯫ ꯆꯠꯈ꯭ꯔꯗꯤ ꯅꯨꯡꯉꯥꯏꯔꯅꯤ ꯌꯨꯝꯗ ꯁꯨꯝ ꯂꯩꯕꯕꯨꯗꯤ ꯆꯠꯈꯤꯕꯗꯨꯅ ꯅꯨꯡꯉꯥꯏꯔꯛꯀꯗꯣꯏꯅꯤ꯫
ꯅꯪ ꯐꯤ ꯀꯣꯔꯂꯣꯏꯔꯕꫭ꯫
ꯂꯣꯔꯤꯗ ꯑꯩꯁꯦ ꯍꯦꯛꯇ ꯇꯨꯝꯅꯤꯡ ꯉꯛꯇ ꯉꯥꯛꯇꯪ ꯎꯏꯔꯝꯕꯅꯦꯃꯤ ꯅꯪ ꯐꯣꯟ ꯇꯧꯔꯛꯏꯗꯣ ꯑꯉꯥꯡ ꯐꯣꯟ ꯌꯦꯡꯍꯜꯂꯒ ꯉꯇꯪ ꯇꯨꯝꯒꯦ ꯇꯨꯝꯃꯝꯕꯅꯤ꯫
ꯑꯩ ꯉꯍꯥꯛ ꯑꯈꯋꯥꯠ ꯇꯧꯔꯨꯔꯦ꯫ ꯃꯤꯠꯁꯦ ꯂꯅꯨꯡꯉꯥꯏꯃꯟꯗꯅ ꯉꯝꯗꯦꯕ ꯑꯩ ꯃꯤꯠꯁꯦ ꯑꯩꯈꯣꯏꯗꯤꯅꯦ ꯑꯩꯗꯤ ꯃꯤ ꯑꯩꯈꯣꯏꯊꯣꯏꯒ ꯑꯩ ꯒ ꯃꯤꯁꯣꯄꯁꯦ ꯑꯩꯅ ꯍꯦꯜ ꯂꯩꯕ ꯈꯪꯕ꯭ꯔꯥꯕꯖꯥ ꯑꯗꯨꯅ ꯑꯩꯅ ꯍꯦꯟꯕꯅꯤꯅ ꯐꯣꯡꯁꯤꯗ ꯃꯩꯇꯩ ꯃꯌꯦꯛꯁꯦ ꯁꯨꯃꯥꯏꯅ ꯁꯨꯝ ꯎꯔꯝꯕꯗꯒꯤꯩ ꯀꯃꯥꯏꯅ ꯅꯤ ꯃꯩꯇꯩ ꯃꯌꯦꯛꯁꯨ ꯂꯣꯏ ꯊꯥꯡꯒꯠꯂꯛꯑꯅꯦꯕ ꯃꯌꯦꯛꯁꯤꯡꯁꯦ ꯂꯣꯏꯅ ꯄꯥꯏꯈꯠꯂꯛꯄꯗꯧꯅ ꯇꯧꯈꯠꯂꯛꯑꯅꯦꯕ꯫
ꯑꯥ ꯑꯁ ꯅꯪꯁꯦ ꯑꯗꯨꯗꯤ ꯅꯪꯒꯤ ꯏꯁꯇꯦꯖꯇꯨꯒꯤ ꯃꯇꯥ ꯑꯃ ꯇꯧꯔꯦꯍꯦ꯫
ꯑꯁ ꯆꯥꯎꯧꯋꯤ ꯌꯥꯗꯦ ꯑꯗꯨꯗꯅ ꯑꯩꯅ ꯀꯨꯏꯅ ꯌꯦꯡꯉꯝꯗꯦ ꯑꯗꯨꯅ ꯃꯥꯗꯤ ꯃꯥꯗꯤ ꯑꯗꯨꯝ ꯉꯝꯃꯦ ꯈꯪꯗꯦ ꯀꯃꯥꯏꯅ ꯇꯧꯅꯣ ꯈꯪꯗꯦ ꯑꯩ ꯐꯣꯟ ꯀꯨꯏꯅꯅꯦ ꯉꯝꯗꯦꯕ꯫
ꯎꯝ꯫
ꯑꯥꯃꯗ ꯄꯨꯡ ꯑꯃ ꯉꯝꯃꯕꯗ ꯑꯗꯨꯅ ꯃꯤꯠꯠꯇꯦ ꯕ꯭ꯂꯔ ꯑꯣꯏ ꯆꯠꯈꯠꯂꯛꯀꯗꯣꯏꯅꯤ꯭ꯔ ꯃꯤꯠꯀ ꯁꯥꯏ ꯁ ꯁꯥꯏ ꯂꯥꯎꯔꯛꯑꯅꯤ ꯏꯁꯥꯡ ꯄꯥꯈꯠꯂꯛꯑꯅꯤ
ꯑꯩ ꯍꯧꯖꯤꯛꯀꯥꯟꯁꯦ ꯁꯤ ꯀꯩꯅꯣꯁꯦ ꯁꯤ ꯀꯩꯅꯣꯁꯦ ꯇꯧꯕꯗꯒꯤꯅꯦ ꯅꯨꯃꯤꯗꯥꯡꯁꯦ ꯊꯦꯡꯉꯦ ꯇꯨꯝꯕ ꯍꯥꯏꯗꯤ ꯁꯤ ꯑꯃꯨꯛ ꯉꯍꯥꯛꯇꯪ ꯇꯧꯅꯤꯡꯕ ꯐꯣꯟ ꯑꯃꯨꯛ ꯉꯥꯛꯍꯥꯛꯇꯪ ꯌꯦꯡꯅꯤꯡꯕ ꯑꯗꯨꯃꯥꯏꯅ ꯇꯧꯕꯗ ꯊꯦꯡꯉꯒ ꯅꯨꯡꯁꯤꯠꯁꯦ ꯐꯥꯗ꯭ꯔꯦꯕ ꯁꯤꯠꯁꯦ ꯐꯥꯔꯕꯅꯤꯅ ꯑꯩꯈꯣꯏꯒꯤ ꯊꯕꯛ ꯇꯧꯕꯗ ꯁꯣꯟꯊꯕꯤ ꯎꯏꯅꯤꯡꯕꯤ ꯇꯧꯕꯤꯗꯣ ꯇꯧꯔꯦꯕ ꯎꯝ ꯑꯁ ꯐꯤ ꯉꯥꯛꯇꯪ ꯀꯣꯁꯦ ꯍꯦꯛ ꯁꯝꯃꯤꯁꯦ ꯎꯏꯔꯛꯑꯒ ꯏꯁꯥꯥꯁꯦ ꯈꯞ ꯈꯞ ꯆꯤꯡꯉꯛꯄ ꯅꯦꯝꯃꯦ꯫ ꯑꯦꯔꯥ ꯃꯁꯤꯗꯤ ꯉꯍꯥꯛꯇꯪ ꯇꯨꯝꯊꯣꯛꯑꯒ ꯇꯧꯔꯒꯦꯗꯏꯔ ꯉꯥꯛꯇꯪ ꯇꯨꯝꯊꯣꯛꯑꯃꯤꯅꯦꯕꯩ꯫ ꯇꯨꯝꯁꯤꯠ ꯐꯥꯗ꯭ꯔꯦ꯫
ꯑꯩꯁꯨ ꯑꯗꯨꯨꯝꯁꯦ ꯐꯥꯠꯇꯤꯑ ꯑꯗꯣ ꯅꯪꯗꯤ ꯍꯥꯏ ꯐꯩꯗꯣ ꯑꯩꯗꯤ ꯗꯤꯁ ꯆꯞ ꯇꯧꯕ ꯃꯝ ꯂꯩꯔꯤꯕꯤꯗꯣ ꯁꯥꯏꯠꯇꯨꯗ꯫ ꯁꯤꯅ ꯐꯣꯟ ꯇꯧꯁꯤꯜꯂꯛꯑꯒ ꯇꯨꯝꯗꯦꯒ ꯇꯨꯝꯃꯤꯒ ꯑ ꯎꯏꯒ ꯑꯗꯨ ꯇꯧꯏꯒ꯫ ꯃꯤꯁꯦꯡ ꯈꯥꯡꯉꯒꯅꯤ꯫
ꯍꯣꯏꯅꯦ ꯃꯥꯁꯨ ꯃꯥꯅ ꯑꯁꯪꯕ ꯃꯇꯝꯗ ꯇꯧꯖꯔꯛꯏꯅꯤꯅꯦ ꯅꯪꯅ ꯑꯃꯨꯛ ꯃꯇꯝꯗꯨꯗ ꯇꯨꯝꯅꯤꯡꯉꯤꯅꯦꯕ ꯅꯠꯇ꯭ꯔꯣ
ꯃꯥꯅꯦ ꯑꯁ ꯌꯥꯗꯦꯕ ꯑꯗꯨꯗꯨꯅ
ꯑꯩꯉꯣꯟꯗ ꯍꯥꯏꯗꯤ ꯑꯗꯨꯗꯩ ꯅꯣꯡꯉꯥꯜꯂꯦ ꯍꯧꯒꯠꯂꯦ ꯄꯨꯡ ꯃꯔꯤ ꯃꯔꯤ ꯈꯔ ꯍꯦꯜꯂꯛꯄꯗꯩꯗꯤ ꯑꯦꯂꯥꯝ ꯑꯦꯂꯥꯔꯝ ꯑꯩꯈꯣꯏ ꯃꯥꯜꯁꯦ ꯑꯦꯂꯥꯝꯅꯦ ꯑꯩꯈꯣꯏꯒꯤ ꯑꯦꯂ ꯂꯔ ꯑꯅꯤ ꯇꯥꯏꯅꯦ ꯁꯠꯇꯨꯝꯁꯨꯠꯇꯨꯝ ꯆꯥꯟꯁꯤꯦꯅꯦ
ꯀ ꯇꯨꯝꯕ ꯌꯥꯗꯕꯩꯔꯥ ꯅꯠꯇ꯭ꯔꯒꯅ ꯃꯁꯥꯒꯤ ꯑꯍꯜ ꯑꯣꯏꯕꯩꯨꯝ ꯑꯩꯈꯣꯏ ꯑꯥ ꯏꯃꯨꯡꯗꯅꯅꯦ ꯑꯩꯈꯣꯏ ꯑꯥ ꯊꯧꯕꯥꯜꯗꯅꯅꯦ ꯑꯩꯈꯣꯏ ꯕꯕꯥ ꯑꯩꯈꯣꯏ ꯃꯥꯗꯤ ꯇꯨꯝꯗꯣꯏꯅꯦꯕ ꯑꯝ ꯑꯩꯈꯣꯏ ꯕꯥꯗꯤ ꯃꯂꯤ ꯁꯥꯔꯤꯗ ꯍꯧꯒꯠꯂꯒ ꯁꯨꯝ ꯃꯥꯒꯤ ꯉꯥꯡꯐꯝ ꯊꯣꯛ ꯉꯥꯡꯐꯝ ꯊꯣꯛꯄ ꯍꯥꯏꯕꯗꯤ ꯑꯩ ꯍꯧꯒꯠꯂꯣꯟ ꯍꯦꯟꯕꯣ ꯑꯗꯗꯒꯤ ꯃꯥꯏ ꯇꯧꯐꯝ ꯊꯣꯛꯄ ꯀꯣꯀꯥ ꯀꯣꯀꯥ ꯇꯧꯔꯕ ꯇꯨꯝꯕ ꯌꯥꯅꯗꯕ ꯑꯩꯈꯣꯏ ꯃꯥꯥ ꯑꯗꯨꯝ ꯇꯨꯝꯕ ꯑꯗꯒꯤ ꯑꯩꯈꯣꯏ ꯁꯤ ꯕꯕꯥꯒꯤꯅ ꯉꯟꯅ ꯃꯃꯤ ꯁꯥꯏꯗ ꯌꯧꯔꯅꯤ ꯔꯦꯗꯤꯑꯣ ꯊꯥꯔꯛꯄ ꯔꯦꯗꯤꯑꯣꯁꯦ ꯊꯥꯔꯛꯑꯕꯅꯤꯅꯅꯦ ꯑꯗꯨꯝ ꯍꯥꯏꯗꯤ ꯅꯣꯡꯉꯥꯜꯂꯦ ꯍꯥꯏꯁꯨ ꯈꯪꯅꯔꯦ ꯑꯩꯈꯣꯏ ꯑꯦꯂꯥꯝꯦ ꯁꯣ ꯅꯥꯀꯅꯤꯅ ꯑꯩꯈꯣꯏ ꯕꯥ ꯔꯦꯗꯤꯑꯣ ꯊꯥꯒꯠꯂꯛꯄ ꯁꯣꯗꯅ ꯑꯩꯈꯣꯏ ꯑ ꯏꯄꯥ
ꯅꯪꯅꯦ ꯇꯨꯝꯃꯗꯤ ꯅꯪꯗꯤ ꯄꯨꯡ ꯀꯌꯥ ꯍꯧꯒꯠꯗꯣꯏ ꯑꯗꯨꯗꯤ ꯁꯨꯝ ꯊꯦꯡꯅ ꯇꯨꯝꯗ꯭ꯔꯒꯗꯤ ꯑꯗꯨꯝ ꯅꯪꯒꯤ ꯇꯥꯡ ꯑꯃ
ꯑꯩ ꯆꯥꯡ ꯑꯃꯗꯨꯗꯤ ꯑꯩ ꯄꯨꯡ ꯃꯔꯤ ꯃꯈꯥꯏ ꯃꯉꯥꯗꯤ ꯑꯗꯨꯝ ꯍꯧꯒꯠꯂꯦ ꯆꯥꯡ ꯑꯃꯗ ꯑꯩꯒꯤ ꯍꯧꯒꯠꯄꯗꯤ ꯑꯪ ꯉꯜꯂꯦ ꯑꯁꯤ ꯑꯩꯅ ꯐꯅ ꯊꯦꯡꯅ ꯄꯨꯡ ꯑꯃꯗ ꯇꯨꯝꯒꯦꯔꯥ ꯕꯥꯔꯣꯗ ꯇꯨꯝꯒꯦꯔꯥ ꯑꯩꯒꯤ ꯃꯤꯀꯞ ꯁꯣꯛꯄꯒꯤ ꯇꯥꯏꯃꯤꯡ ꯃꯔꯤ ꯃꯈꯥꯏ ꯃꯉꯥ ꯇꯥꯔꯝꯗꯥꯏ ꯃꯔꯤ ꯃꯈꯥꯏ ꯁ꯭ꯋꯥꯏꯁꯦ ꯆꯗꯥꯛꯗ ꯑꯩꯒꯤ ꯃꯤꯦꯀꯞ ꯊꯣꯛ ꯑꯗꯨꯝ ꯍꯧꯒꯠꯂꯛꯑꯅꯤ ꯃꯁꯥ ꯃꯊꯟꯇ ꯑꯗꯨꯝ ꯍꯧꯒꯠꯆꯔꯛꯑꯦꯕ ꯑꯩꯅ ꯊꯦꯡꯅ ꯇꯨꯝꯃꯁꯨ ꯉꯟꯅ ꯇ ꯑꯗꯨ ꯑꯗꯨꯕꯨꯃ ꯅꯨꯃꯤꯁꯤꯗꯤ ꯅꯃꯒꯨꯝꯕꯗꯤ ꯊꯑꯣꯏꯅ ꯇꯨꯝꯁꯤꯜꯂꯦꯕ ꯍꯥꯏꯕꯗꯤ ꯑꯁ ꯄꯨꯔꯥ ꯉꯁꯤꯗꯤ ꯑꯉꯥꯏ ꯁꯨꯁ ꯑꯗꯨ ꯇꯨꯝꯊꯣꯛꯀꯦꯅ ꯑꯗꯨꯝ ꯇꯨꯝꯁꯤꯟꯕꯤꯗꯣ ꯄꯤ ꯇꯞꯊꯣꯛꯑꯁꯨ ꯑꯗꯨꯃꯥꯏꯅ ꯇꯨꯝꯁꯤꯜꯂꯦ ꯍꯦ ꯂꯩꯕ
ꯑꯁ ꯑꯩꯅꯤꯅꯦ ꯇꯨꯝ ꯇꯨꯝꯁꯤꯟꯒꯦ ꯀꯩꯁꯦ ꯁꯨꯄ ꯅꯨꯡꯖꯥꯅ ꯊꯤꯂ ꯏꯕꯦꯝꯅ
ꯈꯣꯠꯄ ꯌꯦꯡꯕꯅꯤꯅ ꯃꯥꯅ ꯃꯅꯦꯝ ꯃꯅꯦꯝꯕꯣꯛꯇꯒꯤ ꯍꯦꯟꯈꯔꯦ ꯑꯃꯝꯇ ꯑꯣꯏꯕ ꯅꯨꯡꯉꯥꯏꯈ꯭ꯔꯦ ꯑꯩꯈꯣꯏꯗꯤ ꯑꯩꯈꯣꯏꯁꯦꯗꯤ ꯑꯃꯨꯛ ꯑꯉꯥꯡ ꯆꯦꯜꯂꯕꯅꯦꯗꯅ ꯃꯥ ꯍꯧꯗꯣꯛꯄꯤꯗꯦꯕ ꯈꯪꯗ ꯁꯨꯝꯖ ꯁꯅꯅ ꯑꯗꯩ ꯑꯩꯈꯣꯏ ꯊꯣꯛꯏꯦ ꯍꯥꯏꯔꯦ ꯑ ꯂꯥꯏꯛ ꯄꯥꯔꯤꯅꯦ ꯑꯗꯨ ꯇꯧꯔꯤꯅꯦ ꯋꯥꯕꯅꯦ
ꯑꯗꯨꯝ ꯑꯗꯨꯗꯤ ꯅꯪꯁꯦ ꯑꯗꯨꯝ ꯇꯧꯨꯔꯕ
ꯎ
ꯅꯣꯏꯃꯨꯛꯒꯤ ꯊꯕꯛ ꯑꯌꯥꯝꯕꯁꯦ ꯅꯪꯅ ꯑꯗꯨꯝ ꯇꯧꯕ꯭ꯔꯕ
ꯇꯧꯕꯕꯨꯗꯤ ꯃꯣꯏꯁꯨ ꯑꯗꯨꯝ ꯇꯧꯋꯦ ꯑꯗꯨ ꯑꯣꯏꯔꯒꯁꯨ ꯂꯩꯊꯣꯛꯄ ꯍꯥꯏꯐꯝ ꯑꯃ ꯂꯩꯗꯅ ꯑꯩꯁꯦ ꯂꯩꯊꯣꯛꯑꯒ ꯉꯝꯗꯕꯗꯣ ꯏꯁꯥꯒꯤ ꯑ ꯊꯕꯛ ꯑꯃ ꯀꯩꯅꯣ ꯇꯧꯕꯗ ꯂꯩꯊꯣꯛꯄ ꯉꯝꯗꯕ ꯑꯗꯒꯤ ꯑꯩꯅ ꯇꯨꯝꯁꯤꯜꯂ ꯂꯩꯈ꯭ꯔꯒꯦ ꯃꯣꯏ ꯂꯣꯏ ꯍꯧꯒꯠꯂꯒꯁꯨ ꯨ ꯀꯥꯏꯅ ꯍꯥꯏꯕꯗꯣ ꯑꯗꯨꯝ ꯇꯨꯝꯊꯔꯒꯁꯨꯝ ꯉꯥꯡꯉꯧꯑꯣꯏꯒꯦ ꯍꯥꯏꯕꯗꯨ ꯑꯗꯨꯝ ꯂꯩꯇ꯭ꯔꯦꯕ ꯑꯩꯗꯤ ꯈꯤꯇꯪꯅꯦ ꯑꯩꯅꯦ ꯄꯨꯀ ꯋꯥꯔꯤꯣꯏ ꯁꯥꯟꯅꯕꯗ ꯄꯨꯡ ꯑꯃꯒ ꯑꯃ ꯇꯥꯕ ꯅꯠꯇꯕ ꯃꯥꯅ ꯐꯣꯟ ꯇꯧꯗꯔꯤꯣꯏꯁꯦ ꯕꯥꯔꯣ ꯃꯈꯥꯏ ꯑꯃꯁꯨ ꯁ꯭ꯋꯥꯏꯗꯒ ꯃꯥꯒ ꯊꯕꯛꯀ ꯑ ꯑꯃ ꯆꯠꯂꯨꯔꯅꯤ ꯀꯣꯏꯔꯨꯔꯅꯤ ꯑꯗꯩꯗꯤ ꯃꯃꯥꯟꯅꯕꯒ ꯑꯗꯨ ꯆꯥꯛ ꯁꯥꯟꯅꯕꯅꯤꯅ ꯇꯧ ꯊꯦꯡ ꯊꯦꯡꯍꯜꯂꯛꯀꯅꯦꯕ ꯃꯥꯁꯦ ꯈꯪꯕ꯭ꯔ ꯂꯤꯆꯠ ꯑꯃ ꯇꯧꯋꯦꯕ ꯃꯣꯏ ꯑꯩꯅ ꯑꯗꯨ ꯑꯗꯨꯅꯦ ꯑꯩꯅꯅꯦ ꯃꯣꯏꯗꯤ ꯊꯦꯡꯅ ꯍꯧꯒꯠꯄ ꯌꯥꯏ ꯑꯩꯅꯤꯅꯦ ꯄꯨꯡ ꯑꯃꯗꯅꯦ ꯃꯈꯣꯏꯁꯨ ꯇꯧꯛꯅꯤꯅ ꯁꯥꯟꯅꯅꯤꯅ ꯑꯗꯨꯅ ꯃꯥ ꯇꯨꯝꯈ꯭ꯔꯅꯤ ꯃꯩ ꯇꯨꯝꯅꯤꯡꯕ ꯇꯥꯏꯃꯤꯡ ꯌꯧꯔꯛꯑꯅꯤ ꯆꯥꯛ ꯆꯥꯥꯁꯜꯂꯑꯑꯣꯣꯏꯁꯤꯅ ꯍꯥꯏꯔꯕꯅꯤ ꯑꯗ ꯑꯩꯅ ꯉꯁꯥꯏꯒꯤ ꯇꯨꯝꯃꯨꯔꯒ ꯍꯧꯒꯠꯂꯒ ꯃꯤ ꯁꯤꯡꯅꯈꯅꯤ ꯑꯗꯩ ꯇꯨꯝꯊꯕ ꯑꯃꯨꯛ ꯌꯥꯗꯦ ꯑꯗꯨꯗꯩ ꯉꯥꯏꯍꯥꯛ ꯇꯨꯝꯊꯕꯗꯨꯅ ꯑꯗꯨꯝ ꯄꯨꯡ ꯃꯔꯤ ꯇꯥꯔꯛꯄꯗ ꯑꯗꯨꯝ ꯎꯆꯦꯛ ꯈꯣꯡꯉꯛꯄꯗ ꯑꯣꯏꯔ ꯑꯩꯈꯣꯏ ꯃꯥꯟ ꯈꯣꯡꯉꯛꯑꯅꯤ ꯑꯗꯨꯗꯗꯤ ꯑꯗꯨꯝ ꯇꯨꯝꯕ ꯁꯨꯡꯉꯌꯥ ꯌꯥꯗꯦꯕ ꯑꯩ ꯅꯣꯝꯃꯛꯇ ꯑꯩꯅ ꯊꯦꯡꯅ ꯇꯨꯝꯒꯦꯕꯁꯦ ꯑꯩ ꯐꯪꯕ
ꯐꯪꯗ꯭ꯔꯦꯕ ꯑꯁ ꯑꯗꯨꯗꯤ ꯅꯪ ꯍꯌꯦꯡꯃꯛ ꯑꯣꯏꯔꯗꯤ ꯑꯃꯨꯛ ꯀꯁꯨ ꯊꯦꯡꯒꯁꯨ ꯌꯥꯔꯗꯤ ꯀꯃꯥꯏꯅ ꯇꯧꯕ ꯅꯪꯗꯦ
ꯃꯧꯔ ꯊꯦꯡꯕꯅ ꯌꯥꯕ꯭ꯔꯁꯨ ꯈꯪꯄꯣꯠꯇꯦꯗ ꯃꯤ ꯃꯌꯨꯝꯗꯗꯤ ꯃꯤ ꯃꯌꯨꯝꯗꯗꯤ ꯑꯗꯨꯅꯦ ꯅꯨꯡꯉꯥꯏꯕ꯭ꯔꯣ ꯈꯪꯕꯣꯠꯇꯦꯕꯦꯝꯃ ꯃꯔꯝꯗꯤ ꯀꯩꯒꯤꯅꯣꯗꯤ ꯑꯩꯅ ꯈꯪꯐꯝ ꯂꯩꯖꯩꯌꯦꯕ ꯈꯪꯖꯩꯌꯦꯗꯤ ꯁꯤꯗꯗꯤ ꯑꯩꯈꯣꯏ ꯃꯥꯁꯦ ꯄꯨꯔꯥ ꯁꯨꯄ꯭ꯔꯤꯝꯅꯦꯕ ꯇꯧꯔꯤꯁꯦ ꯍꯅꯤꯡꯖ
ꯃꯤ ꯑꯥ ꯃꯅꯦꯝꯄꯣꯛ ꯑꯗꯣ ꯃꯅꯦꯝꯄꯣꯛꯇꯣ ꯁꯨꯄ꯭ꯔꯤꯕꯝꯗ ꯂꯩꯕ ꯑꯣꯏꯔꯝꯃꯗꯤ
ꯁꯨꯄ꯭ꯔꯤꯝꯗꯣ ꯔꯖꯕꯥꯅꯤ ꯈꯤꯇꯪ ꯔꯤꯂꯦꯛꯁ ꯑꯣꯏꯒꯗꯕ ꯑꯃ ꯈꯦꯠꯅꯕ ꯑꯃ ꯂꯩꯌꯦꯕꯀꯣ ꯑꯩꯈꯣꯏ ꯏꯃꯨꯡꯒ ꯅꯤꯇꯤ ꯅꯤꯌꯣꯝꯁꯦ ꯃꯔꯝꯗꯤ ꯑꯩꯈꯣꯏꯒꯤꯗꯤ ꯑꯃꯨꯛ ꯈꯔ ꯉꯁꯥꯏꯒꯤ ꯆꯥꯛ ꯏꯁꯤꯡ ꯊꯣꯡꯕ ꯂꯥꯏ ꯇꯤꯟ ꯑꯗꯨ ꯑꯗꯥ ꯀꯥ ꯍꯦꯟꯗꯅ ꯂꯩꯔꯤꯗꯅꯀꯣ ꯑꯗꯣ ꯑꯗꯨꯃꯥꯏꯅ ꯇꯧꯔꯝꯗꯕ ꯏꯃꯨꯡ ꯑꯣꯏꯔꯒꯗꯤ ꯑꯩꯗꯤ ꯀꯣꯝꯃꯦꯕ ꯑꯗꯨꯒꯨꯝꯕ ꯊꯕꯛ ꯑꯃ ꯌꯥꯎꯕꯅꯤꯅ ꯑꯩꯈꯣꯏꯗ ꯈꯤꯇꯪ ꯇꯧꯗ ꯌꯥꯗꯕ ꯄꯣꯠ ꯑꯃ ꯂꯩꯗꯅ ꯗꯅꯦꯒꯤ ꯍꯥꯏꯕꯔꯛꯒꯗ꯭ꯔꯥ ꯃꯗꯨ ꯇꯧꯗ꯭ꯔꯒꯗꯤ ꯑꯩꯈꯣꯏꯗ ꯅꯨꯡꯉꯥꯏꯖꯗꯕꯗꯣ ꯝ ꯂꯩꯕꯅꯤ ꯇꯣꯛꯄ ꯌꯥꯗꯕ ꯄꯣ ꯑꯃ ꯂꯩꯔꯤꯕ ꯑꯣꯝꯁꯨ ꯌꯥꯎꯖꯔꯤꯕ ꯅꯤꯅ ꯑꯗꯒꯤꯗꯤ ꯐꯁꯤ ꯉꯟꯇꯥ ꯉꯟ ꯍꯧꯒꯠꯂꯒ ꯕꯥꯔꯣꯗ ꯇꯨꯝꯒꯦꯔꯥ ꯑꯃꯗ ꯇꯨꯝ ꯈꯈ꯭ꯔꯥ ꯁꯤꯅꯦ ꯑꯗꯨꯝ ꯉꯥꯡꯗꯣꯏꯅꯦꯕ ꯑꯗꯨꯗꯨꯅ ꯈꯤꯇꯪꯒ ꯃꯉꯥꯒ ꯈꯤꯇꯪ ꯍꯦꯟꯒ꯭ꯔꯗꯤꯅ ꯑꯩꯈꯣꯏꯃ ꯂꯣꯏ ꯀꯩꯅ ꯑꯗꯨꯅꯅꯦ ꯑ ꯉꯥꯎꯔꯤ ꯉꯥꯎꯔꯤ ꯍꯧꯒꯠꯂꯛꯀꯗꯣꯏꯅꯦ ꯑꯩ ꯊꯦꯡꯅꯉꯩꯗꯅꯦꯗ ꯑꯩꯈꯣꯏ ꯊꯣꯏꯅ ꯁꯥꯎꯔꯛꯇꯣꯏꯅꯦꯞꯈꯣꯏ ꯃꯥꯜꯅ ꯍꯦꯟꯃꯜꯂꯕꯅꯤꯅ ꯑꯗꯨꯅꯦ ꯆꯩꯕ ꯊꯥꯡꯉꯦꯅ ꯇꯨꯝꯁꯤꯠ ꯐꯥꯗ꯭ꯔꯦꯅ ꯑ ꯇꯨꯝꯕꯁꯦ ꯑꯩ ꯐꯪꯗꯦ ꯑꯗꯨꯗꯨꯅꯅꯦ ꯅꯨꯡꯊꯤꯟꯁꯦ ꯑꯩ ꯄꯣꯊꯥꯖꯩꯑꯕ
ꯑ ꯅꯣꯏ ꯃꯥꯥ ꯇꯧꯔꯤꯗꯨꯕꯨꯗꯤ ꯍꯌꯦꯡ ꯋꯥꯏꯗꯤ ꯅꯣꯏ ꯐꯗꯣꯏꯅꯦ ꯑꯗꯣ
ꯍꯕꯨꯗꯤ ꯐꯩꯌꯦ ꯑꯗꯣ ꯑꯩꯈꯣꯏꯅ ꯑꯩꯅ ꯎꯝ ꯍꯥꯏꯕꯤꯔꯝꯃꯕꯨꯗꯤ ꯂꯩ ꯑꯗꯨꯒ ꯑꯩꯅ ꯍꯥꯏꯅꯤꯡꯉꯤꯅ ꯑꯩꯈꯣꯏꯁꯦ ꯉꯁꯤꯁꯦ ꯀꯩꯒꯨꯝꯕ ꯊꯕꯛ ꯑꯃ ꯀꯩꯅꯣ ꯇꯧꯕꯗ ꯌꯥꯝ ꯊꯦꯡꯅ ꯇꯨꯝꯈ꯭ꯔꯦ ꯑꯗꯨꯗ ꯇꯗꯤ ꯅꯨꯃꯤꯠꯁꯤꯃꯗꯤ ꯍꯧꯒꯠꯂꯛꯄꯗ ꯈꯔ ꯇꯨꯝꯖꯔꯁꯨꯅꯨ ꯈꯤꯇꯪ ꯊꯦꯡꯅꯕꯅꯕ ꯑꯩꯈꯣꯏ ꯏꯆꯥꯁꯤꯡꯁꯦ ꯑꯗꯨꯒꯤ ꯋꯥꯔꯤ ꯑꯗꯨꯣ ꯈꯤꯇꯪ ꯑꯣꯏꯍꯟꯅꯤꯡꯕ ꯍꯥꯏꯇꯥꯔꯦ ꯑ ꯑꯗꯨꯃꯥꯏꯅ ꯑꯗꯨꯝꯕꯗꯣ ꯑꯩꯈꯣꯏꯗꯤ ꯄꯔꯣ ꯇꯨꯝꯒꯦꯔꯥꯔꯥꯊꯣꯏ ꯇꯒꯦꯥ ꯑꯃ ꯇꯨꯝꯒꯦꯔ ꯑꯩꯈꯣꯏ ꯑꯄꯐꯝꯆ ꯆꯥꯎꯄꯒ ꯈꯣꯠꯄꯅꯤ ꯑꯗ ꯑꯩꯈꯣꯏ ꯑꯗꯨꯃꯥꯏꯅ ꯇꯧꯋ ꯅꯨꯡꯉꯥꯏꯇꯕ ꯐ ꯑꯗꯨꯝ ꯐꯥꯎꯋꯦꯕ ꯍꯛꯆꯥꯡ ꯅꯨꯡꯉꯥꯏꯇꯕꯗꯣ ꯑꯩ ꯇꯨꯝꯕꯒꯤ ꯃꯊꯦꯜ ꯊꯕꯛ ꯇꯧꯔꯁꯨ ꯍꯩꯅꯤꯡꯗꯦ ꯑ ꯀꯣꯛ ꯅꯨꯡ ꯅꯨꯡꯉꯥꯏꯇꯦꯗꯅ ꯑꯗꯣ ꯍꯥꯏꯗꯤ ꯇꯥꯡꯀꯛ ꯇꯥꯡꯀꯛ ꯃꯇꯥꯡ ꯃꯇꯝꯒꯤ ꯃꯇꯨꯡ ꯏꯟꯅ ꯉꯟꯕ ꯊꯦꯡꯕ ꯈꯣꯠꯄꯗꯣ ꯈꯤꯇꯪ ꯑꯦꯗꯖꯁ ꯇꯧꯅꯕ ꯌꯥꯕ ꯍꯥꯏꯕꯅꯦꯗꯅ ꯑꯦ ꯖꯁꯇꯣ ꯌꯥꯗꯕ ꯍꯥꯏꯇꯥꯔꯦ
ꯎꯝ
ꯑꯁ ꯌꯥꯗꯕ ꯈꯤꯇꯪ ꯑꯣꯏꯌꯦꯕ ꯑꯩꯈꯣꯏꯒꯤ ꯄ꯭ꯔꯣꯕ꯭ꯂꯦꯝꯁꯦ ꯃꯔꯝꯗꯤ ꯀꯩꯒꯤꯅꯣꯗꯤ ꯃꯥꯒꯤ ꯃꯥꯗꯤ ꯑꯗꯨꯝ ꯇꯨꯝꯒꯦꯔ ꯉꯟꯒꯦꯔ ꯍꯥꯞꯒꯠꯐꯝꯣꯟ ꯊꯣꯛꯄ ꯈꯣꯠꯄ ꯑꯗꯨꯗꯨ ꯀꯣꯏ ꯍꯥꯥꯎꯄꯖ꯭ꯔꯕ ꯅ ꯈꯔ ꯁꯧꯅꯕ ꯉꯥꯡꯕ ꯑꯗꯨꯏꯅꯦꯕ ꯑꯗꯨ ꯃꯥꯟꯅꯔꯨꯔꯒ ꯑꯗꯨꯟ ꯀꯕꯥ ꯍꯥꯟꯅꯗꯦ ꯄꯨꯡ ꯀ ꯊꯦꯡ ꯍꯥ ꯅꯦ ꯃꯥꯗꯤ ꯑ ꯃꯥꯗꯤ ꯊꯦꯡꯅꯩꯈꯠꯂꯝꯗꯏ ꯋꯥꯀꯤꯡ ꯆꯠꯄꯗꯤ ꯃꯥ ꯏꯪꯍꯟꯒꯅꯤꯅꯦ ꯍꯧꯖꯤꯛ ꯎ ꯑ ꯃꯥꯗꯤ ꯃꯥꯅ ꯊꯊꯦꯡ ꯊꯦꯡ ꯍꯧꯒꯠꯂꯦ ꯑꯗꯨꯒ ꯀꯗꯥꯏ ꯉꯥꯡꯗꯣꯔꯤꯗꯅ ꯑꯩꯈꯣꯏ ꯃꯌꯥꯝ ꯕ꯭ꯔꯦꯛꯐꯥꯁ ꯂꯣꯏꯁꯤꯜꯂꯛꯑꯀꯥꯟꯗ ꯇꯔꯦꯠ ꯃꯈꯥꯏꯅꯤ ꯅꯤꯄꯥꯟꯗ ꯍꯧꯒꯠꯂꯛꯑꯅꯤ ꯕꯥꯅ ꯍꯣꯏ ꯑꯗꯣ ꯃꯥꯁꯦ ꯇꯥꯏꯌꯧꯅꯔꯦ ꯑꯣ ꯍꯧꯖꯤꯛ ꯍꯧꯖꯤꯛꯅ ꯑꯃꯨꯛ ꯀꯩꯗꯧꯔꯤ ꯃꯁꯥꯁꯦ ꯅꯨꯡꯉꯥꯏꯔꯛꯇꯦ ꯈꯪꯕꯗꯒꯤꯅꯦ ꯃꯥꯁꯦ ꯋꯀꯤꯡ ꯆꯠꯆꯔꯤꯦꯕ ꯍꯧꯖꯤꯛꯁꯦ ꯋꯥꯀꯤꯡꯠ ꯆꯕꯗꯒ ꯃꯥꯅ ꯏꯪꯈꯟ ꯉꯟꯈ꯭ꯔꯦꯕ ꯍꯧꯖꯤꯛꯁꯦ ꯊꯣꯡꯁꯦ ꯃꯥꯅ ꯍꯥꯡꯇꯣꯛꯑꯝꯃ ꯃꯊꯪꯗ ꯈꯃꯥꯡ ꯍꯧꯒꯠꯂꯅꯤ ꯃꯊꯪꯗ ꯑꯩ ꯃꯊꯪꯗ ꯑꯩ ꯃꯊꯪꯗ ꯑꯩꯈꯣꯏ ꯊꯣꯏ ꯊꯣꯏ ꯃꯊꯪ ꯂꯥꯁ ꯑꯩꯈꯣꯏꯁꯦ ꯑꯩꯈꯣꯏꯁꯦ ꯃꯊꯪ ꯑꯩꯈꯣꯏ ꯏꯇꯩ ꯑꯩꯈꯣꯏ ꯏꯇꯩꯊꯦꯡ ꯊꯦꯡꯅꯒꯅꯤ
ꯎꯝ
ꯌꯥꯍꯧꯗꯤ ꯑꯩ ꯅꯠꯇ꯭ꯔꯒ ꯑꯩꯈꯣꯏ ꯃꯥꯃꯅ ꯑꯗꯨꯝ ꯈꯟꯒꯜꯂꯦ ꯑꯩꯈꯣꯏ ꯕꯥꯕꯨꯗꯤ ꯋꯥꯋꯥꯛꯀꯤꯡ ꯆꯠꯄꯒꯤ ꯏ ꯈꯠꯂꯛꯄꯅꯦꯕ ꯃꯥ ꯃꯁꯥꯒꯤ ꯑꯣꯏꯅ ꯌꯧ ꯉꯟꯕ ꯃꯤꯗꯤ ꯅꯠꯇꯦꯕ ꯏꯧ ꯉꯟꯕ ꯃꯤ ꯍꯥꯏꯕ ꯑꯃ ꯂꯩꯗꯅ
ꯑꯗ ꯌꯥꯎꯍꯧ ꯉꯟꯕꯁꯤꯁꯨ ꯅꯨꯡꯉꯥꯏꯕꯅꯦꯍꯦ ꯑꯃꯔꯣꯝꯗꯗꯤ ꯌꯥꯍꯧ ꯊꯦꯡꯕꯕꯨꯗꯤ ꯌꯥꯍꯧ ꯉꯝꯕꯅ ꯌꯥꯝ ꯅꯨꯡꯉꯥꯏꯕꯅꯦ
ꯑꯩꯅꯦ ꯑꯩꯅ ꯖ ꯈꯪꯕ꯭ꯔꯥ ꯑꯩꯅ ꯇꯨꯝꯐꯝ ꯊꯣꯛꯄ ꯄꯨꯡ ꯃꯥꯄꯟ ꯅꯠꯇ꯭ꯔꯒ ꯃꯥꯄꯜ ꯃꯈꯥꯏ ꯇꯨꯝꯈ꯭ꯔꯕ ꯄꯨꯡ ꯃꯔꯤ ꯍꯧꯈ꯭ꯔꯁꯨ ꯏꯁꯥꯁꯦ ꯀꯩꯝ ꯇꯧꯗꯦꯕ ꯑꯣꯇꯣꯃꯦꯇꯤꯛ ꯑꯗꯨꯝ ꯑꯩꯒꯤ ꯍꯧꯒꯠꯐꯝ ꯊꯣꯛꯄ ꯐꯨꯠꯂꯥꯎꯅꯤꯡꯕꯒ ꯊꯣꯛꯂꯛꯀꯅꯦꯕ ꯑꯗꯨꯒꯤ ꯇꯨꯝꯕꯒꯤ ꯄꯦꯔꯠ ꯑꯃ ꯂꯩꯔꯤꯗꯅ ꯃꯥꯒꯤ ꯄꯦꯔꯠ ꯑꯃ
ꯀꯩꯅꯣ ꯇꯧꯒꯦꯖꯣꯟꯁꯤꯌꯥ ꯑꯩꯅꯦ ꯑꯃꯨꯛ ꯇꯧꯔꯛ ꯑꯣꯀꯦ ꯑꯩ ꯑꯝꯇ ꯊꯝꯈꯤꯒꯦ ꯎꯝ
ꯇ ꯔꯣꯅꯥ ꯑꯃꯨꯛꯇ ꯔꯣ ꯊ ꯃꯒ
ꯍ ꯊꯃꯣ ꯊꯃ ꯎꯝ